ꯔꯣ
ꯇꯥꯔꯦ ꯇꯥꯔꯦ ꯅꯪꯅ ꯐꯣꯟ ꯇꯧꯔꯛꯄ ꯉꯥꯏꯕꯁꯤꯗꯤ ꯋꯥꯏꯍꯦ
ꯑꯁꯦꯡꯕ꯭ꯔꯅꯦ
ꯉꯁꯥꯏ ꯑꯩꯅ ꯐꯣꯟ ꯇꯧꯔꯛꯑꯣ ꯍꯥꯏꯔꯒꯁꯨ ꯇꯧ ꯇꯧꯔꯛꯇꯦ ꯉꯥꯏꯕꯁꯦ ꯉꯥꯏꯕꯁꯦ ꯑꯩꯅ
ꯑꯗꯨꯒꯀꯣ
ꯑꯣ ꯆꯥꯛ ꯆꯔꯕꯣ
ꯎꯝ ꯆꯥꯛ ꯆꯥꯊꯣꯛꯑꯒ ꯂꯩꯔꯦ ꯍꯧꯖꯤꯛꯇꯤ
ꯍꯥꯎꯔꯝꯃꯅꯤ ꯅꯪ ꯉꯁꯥꯏ ꯑꯩꯒꯤ ꯌꯦꯟꯖꯥꯡꯗꯣ
ꯍꯥꯎꯋꯦ ꯑꯗꯣ ꯀꯩꯅꯣ ꯂꯩꯗꯕꯒꯤ ꯈꯔ ꯑꯊꯨꯝꯕꯗꯣ ꯑꯗꯩ ꯌꯥꯎꯗꯕꯒꯤ ꯌꯥꯝꯅꯗꯤ ꯆꯪꯗꯦꯗ ꯉꯥ ꯑꯇꯥꯎꯕ ꯃꯈꯥ ꯍꯥꯞꯄꯗꯤꯅ ꯍꯦꯟꯅ ꯆꯥꯡ ꯂꯣꯏꯗ꯭ꯔꯣ
ꯅꯪꯒꯤ ꯃꯊꯦꯜꯗꯨ ꯌꯥꯝꯃꯒ ꯀꯃꯥꯏꯅ ꯍꯥꯎꯔꯣꯏꯗꯕꯅꯣ ꯑꯗꯨꯗꯒꯤ ꯑꯃꯨꯛ ꯆꯤꯜꯂꯗꯤ ꯃꯍꯥꯎ ꯂꯩꯔꯔꯣꯏꯍꯦ ꯍꯥꯎꯃꯜꯂꯁꯨ ꯍꯥꯎ ꯇꯕꯅꯦ ꯈꯪꯕ꯭ꯔꯥ
ꯑ ꯅꯠꯇꯦ ꯑꯗꯨꯗ ꯑꯗꯨꯒꯤ ꯃꯔꯛ ꯇꯨꯗꯀꯣ ꯉꯥ ꯑꯇꯥꯎꯕ ꯃꯆꯥ ꯑꯣꯏꯔꯁꯨ ꯍꯥꯞꯄꯗꯤ ꯉꯥꯅꯝꯒꯤꯗꯨ ꯑꯗꯨ ꯍꯥꯞꯄꯗꯤ ꯍꯥꯎꯅꯤꯗꯅ ꯅꯣꯏꯗꯤ ꯀꯩ ꯃꯊꯦꯜ ꯆꯥꯔꯒꯦ ꯑꯁ ꯍꯧꯖꯤꯛꯇꯤ ꯋꯥꯏ ꯇꯩꯊꯣꯛꯑꯒ ꯍꯤꯞꯄꯒ ꯂꯩ ꯎꯇꯤ ꯎꯁꯣꯏꯒꯤꯔꯣ ꯑꯣ ꯍꯥꯎꯋꯦ ꯅꯥ
ꯍꯥꯎꯋꯦ ꯍꯣꯏ
ꯍꯧꯖꯤꯛ ꯎꯁꯣꯏꯗꯣ ꯌꯥꯝ ꯊꯣꯛꯇ꯭ꯔꯕꯅꯤꯅꯀꯣ
ꯑꯣ ꯉꯔꯥꯡꯁꯨ ꯀꯣꯝꯄꯥꯛ ꯑꯃ ꯃꯣꯔꯣꯛ ꯃꯦꯠꯄꯤꯌꯦ ꯀꯣꯝꯄꯥꯛ ꯑꯃ ꯆꯥꯊꯣꯛꯑꯦ
ꯁꯤꯡꯖꯨ ꯆꯥꯕ꯭ꯔꯣ ꯑꯁ ꯅꯣꯏ ꯅꯣꯏ ꯎꯁꯣꯏ ꯁꯣꯏ ꯌꯥꯝꯕ꯭ꯔꯅꯦ
ꯈꯪꯗꯦ ꯀꯗꯥꯏ ꯀꯗꯥꯏꯗꯒꯤꯅꯣ ꯂꯧꯔꯒ ꯀꯅꯥ ꯀꯅꯥꯗꯒꯤꯅꯣ ꯂꯧꯔꯒ ꯊꯣꯡꯕꯤꯔꯤꯅꯤ
ꯏꯁ
ꯍꯣꯔꯦꯟ ꯍꯣꯔꯦꯟ ꯅꯪ ꯁꯪꯉꯗꯤ ꯆꯥꯁꯤꯗꯅ
ꯆꯥꯁꯦ ꯑꯗꯨ ꯂꯩꯕ꯭ꯔꯅꯦ ꯅꯣꯏꯗ
ꯑꯩꯈꯣꯏꯗ ꯅꯠꯇꯕ ꯅꯣꯏ ꯃꯊꯛꯀꯤꯗꯣ ꯏꯄꯨ ꯈꯣꯏꯒꯤꯗꯣ
ꯑꯁ ꯅꯪ ꯈꯣꯟꯖꯦꯜꯗꯣ ꯐꯖꯅ ꯇꯥꯗꯦ
ꯇꯥꯗ꯭ꯔꯣ ꯈꯣꯏ ꯃꯅꯤꯡ ꯅꯣꯏ ꯃꯅꯤꯡꯒꯤꯗꯣ ꯇꯥꯗ꯭ꯔꯣ ꯇꯥꯔꯕ
ꯑꯥꯎ ꯇꯥꯏ ꯇꯥꯏꯌꯦ
ꯅꯣꯏ ꯃꯊꯛꯀꯤꯗꯣ ꯅꯣꯏ ꯃꯊꯛꯀꯤꯗꯣ ꯏꯕꯣꯛꯈꯣꯏꯒꯤ ꯂꯩꯗꯅ ꯏꯕꯣꯛꯈꯣꯏꯒꯤꯗꯣ ꯑꯗꯨ ꯑꯥ ꯃꯅꯤꯡꯗ ꯌꯥꯝ ꯍꯧꯔꯝꯒꯅꯤ ꯈꯪꯗꯦ ꯅꯣꯡ ꯆꯨꯔꯕꯅꯤꯅ ꯊꯣꯛꯑꯝꯗꯧ ꯃꯥꯜꯂꯦ
ꯑ ꯑꯗꯣ ꯂꯣꯏ ꯑꯗꯨꯝ ꯆꯥꯏ ꯍꯥꯏꯕꯅꯤꯗ
ꯑꯗꯣ ꯉꯁꯤ ꯆꯥꯁꯤꯅ ꯃꯅꯤꯡꯒꯤꯗ ꯀꯩꯅꯣ ꯂꯝꯕꯤ ꯀꯩꯅꯣ ꯆꯠ ꯁꯦꯝꯕꯒꯤꯗꯣ ꯅꯣꯏ ꯅꯣꯏꯔꯣꯝꯒꯤ ꯀꯣꯂꯣꯅꯤꯒꯤꯗ ꯂꯝꯕꯤ ꯃꯇꯥꯏꯗ ꯑꯗꯨ ꯊꯣꯛꯇ꯭ꯔꯣ
ꯌꯥꯏ ꯃꯥꯥꯟ ꯇꯦ ꯂꯩꯔꯝꯅꯤꯉꯥꯏ ꯃꯥꯟꯗꯦ ꯉ ꯂꯧꯋꯦ ꯍꯥꯥꯟꯅꯦ
ꯑ
ꯈꯪꯗꯦ ꯀꯅꯥ ꯌꯣꯟꯕꯩꯔꯥ ꯈꯪꯗꯦ ꯏꯅꯦꯈꯣꯏ ꯂꯧꯋꯦ ꯍꯥꯏꯕꯅꯦ ꯑꯗꯣ ꯌꯥꯝꯅꯗꯤ ꯊꯣꯛꯄ ꯃꯇꯝꯅꯤꯗꯅ ꯑꯗꯨꯅ ꯌꯥꯝꯅꯗꯤ ꯊꯣꯛꯔꯝꯃꯅꯤ ꯑꯗꯨꯗ
ꯍꯧꯖꯤꯛꯇꯤ ꯊꯣꯛꯄ ꯃꯇꯝꯅꯤꯅ ꯅꯣꯡꯁꯨ ꯇꯥꯕꯤꯔꯦ ꯌꯥꯝ ꯂꯩꯔꯝꯗꯧ ꯃꯥꯜꯂꯦ
ꯊꯣꯛꯂꯝꯃꯅꯤ ꯎꯝ ꯊꯣꯛꯄꯗꯣ ꯃꯣꯏꯅ ꯂꯧꯕꯤꯔꯗꯤ ꯂꯩ ꯑꯆꯧꯕꯗꯨꯒ ꯍꯦꯟꯅ ꯃꯆꯥꯗꯣ ꯍꯥꯎꯋꯦꯀꯣ
ꯑꯗꯨꯅꯦ ꯃꯆꯥꯗꯣ ꯑꯣꯏꯅ ꯆꯥꯅꯤꯡꯉꯦꯕ ꯑꯩꯗꯤ ꯀꯨꯀꯔꯗ ꯑꯖꯤꯅꯝ ꯇꯧꯔꯒ ꯍꯥꯞꯄꯒ ꯆꯟꯅ ꯀꯥꯝꯃꯒ ꯄꯦꯠ ꯄꯦꯠ ꯂꯥꯎꯅ ꯆꯥꯕꯗꯣ ꯎꯏꯁ
ꯎꯝ ꯃꯣꯔꯣꯛ ꯈꯔ ꯁꯥꯇꯛ ꯁꯥꯔꯒ
ꯑꯩꯁ ꯍꯥꯏꯔꯨꯔꯅꯨ ꯑꯗꯨꯒ ꯀꯔꯤ ꯃꯅꯥ ꯍꯥꯏꯕ ꯃꯅꯝ ꯅꯨꯡꯁꯤꯕꯗꯣ ꯑꯗꯨꯒ ꯍꯥꯞꯆꯤꯜꯂꯒ ꯐꯛ ꯐꯥꯏ ꯃꯅꯥꯗꯣ
ꯌꯥꯝ ꯀꯩꯅꯣ ꯇꯧꯕꯅꯤ
ꯑꯗꯨ ꯅꯃꯥ ꯈꯣꯏꯒꯤꯁꯨ ꯌꯥꯝ ꯂꯩꯔꯝꯒꯅꯤꯍꯦ
ꯂꯩꯔꯝꯕꯗꯣ ꯎꯝ ꯌꯥꯝꯅꯗꯤ ꯊꯣꯛ ꯇꯦ ꯍꯥꯏꯌꯦ ꯑꯩꯈꯣꯏ ꯆꯦ ꯍꯣꯏꯒꯤ ꯄꯤꯈ꯭ꯔꯦ ꯍꯥꯏ ꯅꯍꯥꯟ ꯂꯧꯋꯦ ꯍꯥꯏ
ꯑꯗꯨꯁꯨ ꯅꯣꯏ ꯃꯈꯥꯒꯤꯗ ꯃꯈꯥꯒꯤꯗ ꯌꯥꯝ ꯀꯩꯅꯣ ꯇꯧꯗꯥꯏꯅꯦ
ꯅꯠꯇꯦ ꯃꯆꯥ ꯃꯆꯥꯗꯣ ꯌꯥꯝꯗꯦ ꯑꯆꯧꯕ ꯉꯥꯛꯇꯅꯦ ꯃꯈꯥꯒꯤꯗꯣ ꯑꯗꯣ ꯃꯆꯥ ꯂꯩꯕꯗꯣ ꯈꯤꯇꯪꯅꯦꯕ ꯈꯤꯇꯪ ꯑꯣꯏꯕꯗꯣ ꯅꯍꯥꯟꯗꯣ ꯏꯆꯦ ꯆꯥꯅꯤꯡꯉꯦ ꯍꯥꯏꯕꯒꯤ ꯂꯣꯏ ꯂꯧꯈ꯭ꯔꯦ ꯍꯥꯏ
ꯑꯁ ꯑꯣ ꯑꯗꯨꯗꯤ ꯍꯨꯔꯥꯟꯕ ꯆꯠꯁꯤꯔꯥ ꯕꯣꯔꯥ ꯑꯃ ꯄꯥꯏꯔꯒ
ꯃꯊꯛꯂꯣꯝꯗꯗꯤ ꯂꯩꯔꯝꯒꯅꯤ ꯈꯨꯟꯒꯤ
ꯂꯩꯒꯅꯤ
ꯑꯩꯈꯣꯏꯔꯣꯝꯗ ꯂꯥꯛꯑꯣ ꯀꯩꯅꯣ ꯂꯧꯅꯤꯡꯉꯥꯏ ꯃꯐꯝ ꯑꯃꯗꯤ ꯂꯩꯌꯦ ꯃꯅꯤꯡꯒꯤꯗ ꯃꯅꯤꯡꯒꯤꯗ
ꯃꯅꯤꯡꯒꯤꯗ ꯍꯧꯕ ꯂꯩꯕ꯭ꯔꯅꯦ
ꯎꯝ ꯂꯩꯌꯦ
ꯈꯪꯗꯦꯗ
ꯃꯄꯨ ꯂꯩꯇꯕꯗꯣ
ꯃꯄꯨ ꯂꯩꯇꯕꯒꯤꯗꯤ ꯑꯗꯨꯝ ꯂꯧꯔꯒ ꯆꯥꯕ ꯌꯥꯏꯗ
ꯑ ꯆꯥꯕ ꯌꯥꯏꯗ ꯃꯣꯏ ꯀꯩꯅꯣ ꯆꯥꯎꯔꯗꯤ ꯂꯧꯕ ꯌꯥꯗꯕꯅꯦꯕ ꯑꯗꯣ ꯌꯨꯝꯅꯥꯛꯇ ꯌꯨꯝ ꯃꯅꯥꯛꯇ ꯂꯩꯕꯁꯨ ꯅꯨꯡꯉꯥꯏꯇꯦꯗꯅ ꯑꯗꯨꯒꯨꯝꯕ ꯊꯣꯛꯄꯗꯨꯗꯤ
ꯍꯣꯏ
ꯃꯇꯩ ꯃꯅꯥꯎ ꯂꯩꯇꯕꯗꯣ ꯂꯩꯌꯦ ꯍꯥꯏꯕꯅꯦ
ꯑꯣ ꯑꯣ ꯑꯣ ꯈꯪꯉꯦ
ꯈꯪꯉꯕ
ꯑꯣ
ꯑꯁ ꯅꯣꯏ ꯂꯩꯁꯥꯕꯤ ꯎꯝ ꯂꯩꯁꯥꯕꯤ ꯈꯣꯏꯗꯤ ꯑꯗꯨꯒꯨꯝꯕꯒ ꯆꯥꯕꯒ ꯀꯩꯅꯣ ꯇꯧꯅꯨꯗ ꯀꯣꯏꯕ ꯆꯠꯂꯨꯗ
ꯀꯣꯏꯕ ꯁꯔꯨꯛꯄꯨꯗꯤ ꯆꯥꯕꯅ ꯄꯨꯛ ꯊꯟꯕꯗꯨꯅ ꯐꯠꯇ꯭ꯔꯣ
ꯑꯇꯣꯞꯄ ꯃꯐꯝ ꯐꯖ ꯐꯖꯕ ꯃꯐꯝꯗ ꯀꯣꯏꯕ ꯆꯠꯂꯒ ꯆꯥꯕꯗꯨꯅ ꯍꯦꯟꯅ ꯐ꯭ꯔꯦꯁ ꯑꯣꯏꯗ꯭ꯔꯣ
ꯉꯁꯤꯗꯤ ꯁꯟꯗꯦꯅꯤ ꯃꯄꯥꯟ ꯆꯠꯅꯤꯡꯗꯦ ꯆꯥꯕꯗꯨ ꯑꯣꯏꯇ ꯆꯥꯅꯤꯡꯉꯦ
ꯀꯔꯤ ꯅꯣꯡꯔ ꯈꯤꯇꯪ ꯈꯤꯇꯪ ꯆꯨ ꯂꯩ
ꯅꯆꯥꯅꯨꯄꯥ ꯑꯣꯟꯂꯥꯏꯟ ꯀ꯭ꯂꯥꯁ ꯇꯧꯕꯗꯨꯕꯨ ꯐꯖꯅ ꯇꯧꯕ꯭ꯔꯣ
ꯒ꯭ꯌꯥꯃꯦꯟ ꯇꯥꯗꯦ ꯑꯗꯨꯒꯤ ꯇꯨꯏꯁꯟ ꯑꯃꯨꯛ ꯊꯥꯏ ꯑꯗꯨꯝ ꯑꯩꯈꯣꯏ ꯃꯊꯛꯀꯤꯗꯣ ꯒ꯭ꯌꯥꯟ ꯃꯦꯟ ꯇꯥꯗꯦꯕ ꯃꯥꯒꯤ ꯃꯃꯥꯏ ꯐꯣꯟ ꯃꯃꯥꯏꯗꯨꯗꯣ ꯑꯉꯥꯡ ꯃꯆꯥ ꯌꯥꯝ ꯊꯣꯛꯑꯦꯗꯅ ꯃꯣꯏ ꯃꯣꯏ ꯐꯣꯇꯣ ꯊꯣꯛꯂꯛꯑꯦꯗꯅ ꯑꯗꯣ
ꯎꯝ
ꯃꯣꯏꯒꯤ ꯑꯣꯖꯥꯁꯨ ꯊꯣꯛꯂꯛꯑꯦ ꯑꯗꯨ ꯑꯣꯏꯔꯁꯨ ꯑꯗꯨꯝ ꯌꯦꯡꯅ ꯂꯩꯌꯦꯕ ꯑꯗꯣ ꯈꯪꯂꯒ ꯒ꯭ꯌꯥꯟ ꯇꯥꯗꯦ
ꯑꯗꯣ ꯑꯣꯖꯥꯗꯨꯅ ꯍꯥꯏꯒꯗꯕꯅꯤꯅꯦ ꯁꯤ ꯇꯧꯔꯛꯑꯣ ꯁꯨꯃꯥꯏꯅ ꯇꯧꯔꯛꯑꯣ ꯍꯥꯏꯕꯗꯣ
ꯍꯥ ꯍꯥ ꯅꯦꯋꯥꯛꯀ ꯅꯨꯡꯉꯥꯏꯗꯕꯅꯦ ꯑꯗꯨꯝ ꯂꯩꯗ
ꯏꯕꯥꯅꯤ ꯑꯁꯤ ꯋꯥꯔꯤ ꯁꯥꯟꯅꯩ ꯏꯕꯥꯅꯤ ꯁꯤ ꯋꯥꯔꯤ ꯁꯥꯟꯅꯕꯁꯤ ꯌꯥꯝ ꯅꯨꯡꯉꯥꯏꯔꯤꯁꯤꯗꯤ
ꯑꯗꯣ ꯑꯗꯨꯝ ꯃꯣꯏ ꯀ꯭ꯂꯥꯁ ꯂꯧꯕ ꯃꯇꯝꯗ ꯃꯥꯏ ꯃꯩꯗꯣ ꯑꯗꯨꯝ ꯃꯨꯠꯂ ꯂꯩꯌꯦꯕ ꯑꯩꯈꯣꯏ ꯑꯗꯨꯗꯤ ꯃꯩ ꯃꯨꯠꯂꯗꯤ ꯌꯥꯗꯕꯅꯤ ꯑꯗꯨꯅ
ꯑꯣ
ꯑꯗꯨꯒꯥꯟꯗ ꯑꯉꯥꯡꯁꯤꯡꯗꯣ ꯑꯃꯨꯛ ꯈꯔ ꯃꯣꯏꯗꯤ ꯄꯤꯛꯄꯅꯤꯅꯀꯣ
ꯑꯥ
ꯑꯃꯨꯛ ꯂꯥꯡꯉꯦꯗꯣ ꯂꯥꯡꯉ꯭ꯔꯗꯤ ꯃꯣꯏ ꯈꯣꯟꯖꯦꯜꯒꯤ ꯃꯣꯏ ꯏꯃꯨꯡ ꯃꯅꯨꯡꯒꯤ ꯈꯣꯟꯗꯣ ꯂꯣꯏ ꯇꯥꯔꯅꯤ ꯑꯃꯨꯛ
ꯑꯦ ꯑꯗꯨꯗꯣ ꯀꯩꯅꯣ ꯇꯧꯒꯗꯕꯅꯦ ꯃꯣꯏ ꯑꯣꯖꯥꯗꯨꯅ ꯇꯥꯛ ꯀꯄ ꯃꯇꯝꯗ ꯃ꯭ꯌꯨꯠ ꯊꯝꯒꯗꯕꯅꯦ
ꯑꯣ ꯑꯗꯨꯅꯦ ꯑꯩꯈꯣꯏ ꯑꯣꯖꯥꯗꯣ ꯑꯗꯨꯁꯨ ꯍꯥꯏ ꯗ꯭ꯔꯦ ꯑꯩꯈꯣꯏ ꯑꯩꯈꯣꯏ ꯃꯤꯁꯦꯟ ꯀꯣ ꯑꯗꯨꯃꯥꯏ ꯑꯗꯨꯃꯥꯏꯅ ꯇꯧꯋꯣ ꯌꯥꯝ ꯂꯥꯡꯉꯗꯤ ꯑꯗꯨꯝ ꯍꯥꯏꯔꯁꯨ ꯑꯗꯨꯝ ꯃꯣꯏꯠꯇ ꯊꯝꯗ꯭ꯔꯦꯕ ꯑꯗꯣ ꯃꯣꯏ ꯑꯣꯖꯥꯗꯨꯅ ꯍꯥꯏꯒꯗꯕꯗꯣ ꯍꯥꯏꯗ꯭ꯔꯦꯕ
ꯑꯩꯅ ꯍꯥꯏꯗꯤ ꯃꯥꯅ ꯀ꯭ꯂꯥꯁ ꯂꯧꯔꯅꯤ ꯍꯥꯏꯗꯤ ꯍꯧꯖꯤꯛꯇꯣ ꯄ꯭ꯔꯖꯦꯟ ꯄꯥꯜꯂꯅꯤꯗꯅ ꯄ꯭ꯔꯖꯦꯟ ꯄꯥꯟ ꯂꯣꯏꯔꯒ ꯍꯧꯖꯤꯛꯇꯤ ꯅꯁꯥ ꯅꯁꯥꯒꯤ ꯐꯣꯟꯗꯣ ꯃ꯭ꯌꯨꯠ ꯊꯝꯖꯤꯜꯂꯣ ꯑꯩꯅ ꯂꯥꯏꯔꯤꯛ ꯇꯥꯛꯑꯅꯤ ꯐꯖꯅ ꯇꯥꯔꯣ ꯑꯗꯨꯒ ꯂꯣꯏꯕ ꯃꯇꯝꯗ ꯑꯩꯅ ꯀ꯭ꯂꯥꯁ ꯂꯧꯕ ꯂꯣꯏꯕ ꯃꯇꯝꯗ ꯅꯣꯏꯗ ꯑꯃꯨꯛ ꯍꯪꯒꯅꯤ ꯐꯖꯅ ꯇꯥꯛꯑꯣ ꯍꯥꯏꯕꯗꯣ ꯍꯥꯏꯔꯗꯤ ꯌꯥꯕ ꯅꯠꯇ꯭ꯔꯣ ꯀꯔꯤꯅꯣ
ꯑꯧ ꯌꯥꯕꯅꯦ ꯑꯗꯨꯃꯥꯏꯅ ꯍꯥꯏꯗ꯭ꯔꯦꯕ ꯃꯣꯏꯅ ꯃꯣꯏ ꯑꯣꯖꯥꯅ ꯍꯥꯏꯔꯒ ꯈꯣꯢꯅ ꯑꯩꯈꯣꯏꯅ ꯃꯣꯏ ꯏꯃꯨꯡ ꯃꯅꯨꯡꯒꯤ ꯏꯁ ꯌꯥꯝ ꯂꯥꯡꯕꯗꯣ ꯑꯗꯨꯝ ꯂꯣꯏꯅꯃꯛ ꯇꯧꯔꯅꯤꯅ ꯑꯗꯨꯒꯤ ꯒ꯭ꯌꯥꯟꯁꯨ ꯇꯥꯗ꯭ꯔꯦ ꯑꯗꯨꯒ ꯑꯩꯈꯣꯏ ꯃꯤꯁꯦꯟ ꯅꯣꯏꯒꯤꯗꯣ ꯀꯩꯅꯣ ꯊꯝꯃꯣ ꯍꯥꯏꯔꯒꯀꯣ ꯑꯗꯨꯝ ꯊꯝꯗꯦꯗ
ꯈꯪꯗꯕꯒꯤ ꯑꯣꯏꯔꯝꯒꯅꯤ
ꯈꯪꯉꯦꯗ ꯈꯪꯕꯁꯨ ꯁꯨ ꯌꯥꯎꯕ ꯈꯪꯔꯥꯁꯨ ꯑꯣ ꯍꯧꯖꯤꯛ ꯑꯣꯖꯥꯅ ꯑꯃꯨꯛ ꯀꯣꯏꯁꯟ ꯍꯪꯉꯅꯤ ꯑꯗꯨꯀꯥꯟꯗ ꯄꯥꯎꯈꯨꯝ ꯄꯤꯔꯣ ꯍꯥꯏꯕ ꯃꯇꯝꯗ ꯑꯃꯨꯛ ꯑꯣꯟ ꯇꯧꯔꯗꯤ ꯌꯥꯏꯑꯦꯕ
ꯑꯣ ꯑꯗꯨ
ꯑꯗꯨ ꯑꯗꯨ ꯅꯠꯇꯦꯕ ꯄꯨꯔꯥ ꯑꯣꯟꯗ ꯊꯝꯂꯒꯀꯣ ꯏꯁꯁ
ꯎꯝ ꯑꯗꯨꯗꯤ ꯂꯣꯏꯅꯃꯛꯀꯤ ꯂꯣꯏꯅꯃꯛꯀꯤ ꯃꯈꯣꯟꯗꯣ ꯂꯥꯛꯑꯗꯤ ꯀꯗꯥꯏ ꯑꯗꯒꯤ ꯀ꯭ꯂꯥꯁ ꯂꯧꯕꯗꯨꯁꯨ ꯀ꯭ꯂꯥꯁ ꯂꯧꯕꯗꯨꯁꯨ ꯇꯥꯔꯔꯣꯏ
ꯃꯣꯏ ꯑꯣꯖꯥꯅ ꯍꯥꯏꯕꯁꯨ ꯏꯀꯣꯃꯨꯛ ꯆꯠꯂꯦꯗꯣ ꯒ꯭ꯌꯥꯃꯦꯟ ꯇꯥꯗꯦꯕ
ꯑꯁ ꯑꯗꯨꯗꯤ ꯀꯃꯥꯏꯅ ꯑꯗꯣ ꯀ꯭ꯂꯥꯁꯇꯤ ꯐꯖꯅ ꯀꯗꯥꯏꯃꯨꯛ ꯆꯪꯈ꯭ꯔꯕ
ꯂꯩꯁꯝꯗꯤ ꯑꯃꯣꯏ ꯂꯧꯕꯗꯣ ꯑꯗꯨꯃꯥꯏ ꯍꯥꯟꯅꯒꯤꯁꯨ ꯑꯃꯨꯛ ꯂꯧ ꯑꯗꯨꯒ ꯑꯇꯣꯞꯄꯁꯨ ꯑꯃꯨꯛ ꯂꯧ ꯑꯗꯨꯃꯥꯏꯅ ꯇꯧꯋꯦ ꯒ꯭ꯌꯥꯠ ꯃꯦꯟ ꯇꯥꯗꯦ ꯂꯧꯋꯦ ꯍꯥꯏꯕ ꯋꯥꯅꯤ
ꯈꯪꯗ꯭ꯔꯦꯅꯦ
ꯇꯨꯃꯤꯟꯅꯗꯤ ꯇꯥꯔꯒ ꯂꯩꯕꯀꯣ ꯄꯨꯅ ꯑꯍꯥꯟꯗꯥꯎꯅꯦ
ꯑꯉꯥꯡꯗꯤ ꯅꯣꯏ ꯑꯉꯥꯡꯗꯤ ꯄꯤꯛꯄꯅꯤꯅ ꯒ꯭ꯌꯥꯟ ꯇꯥꯔꯣꯏ ꯑꯗꯨꯅ ꯅꯣꯏꯁꯨ ꯐꯝꯃꯒ ꯇꯥꯔꯒ ꯃꯣꯏ ꯑꯩꯉꯣꯟꯗ ꯑꯃꯨꯛ ꯅꯪꯅ ꯇꯥꯛꯀꯗꯕꯅꯦ ꯑꯗꯨꯅ ꯗꯗꯤ ꯃꯣꯏ ꯒ꯭ꯌꯥꯟ ꯇꯥꯔꯣꯏ
ꯂꯩꯔꯤꯅꯦ ꯃꯥꯕꯨ ꯁꯥꯡꯂꯒ ꯑꯗꯨꯝ ꯂꯩꯕ ꯉꯥꯏꯍꯥꯛꯇꯪ ꯐꯥꯎ ꯊꯣꯛꯄ ꯌꯥꯗꯦ ꯉꯥꯏꯍꯥꯛꯇꯪ ꯐꯥꯎ ꯊꯣꯛꯄ ꯌꯥꯗꯦ ꯊꯣꯛꯑꯒ ꯃꯣꯏ ꯍꯥꯏꯕꯗꯣ ꯐꯖꯅ ꯃꯣꯏꯗꯤ ꯇꯥꯕ ꯍꯥꯏꯇꯕꯅꯤꯅ ꯅꯍꯥꯟꯗꯁꯨ ꯑꯩꯗꯣ ꯃꯄꯥꯟꯗ ꯈꯤꯇꯪ ꯊꯣꯛꯄ ꯑꯗꯨꯒꯤ
ꯏꯃꯥ
ꯎꯝ
ꯂꯥꯎꯔꯛꯄ ꯋꯥꯅꯤꯗ
ꯑꯗꯨꯗ ꯑꯩꯈꯣꯏꯅ ꯑꯩꯈꯣꯏꯁꯨ ꯃꯨꯠꯇ ꯊꯝꯗꯦꯗꯅ ꯑꯗꯨꯁꯨ ꯃꯣꯏꯗ ꯗꯤꯁꯇꯥꯔꯕꯃꯨꯛ ꯇꯧꯔꯅꯤ ꯑꯗꯣ ꯉꯥꯏꯍꯥꯛꯇꯪ ꯊꯣꯛꯄꯅꯦ ꯑꯗꯣ ꯂꯥꯛꯑꯣ ꯍꯥꯏꯔ ꯑꯃꯨꯛ ꯂꯥꯛꯑꯦ ꯃꯤꯁꯅ ꯀꯩꯅꯣ ꯍꯥꯏꯌꯦ ꯑꯩꯈꯣꯏ ꯖꯥꯠꯅ ꯀꯩꯅꯣ ꯍꯥꯏꯌꯦ ꯍꯥꯏꯋ
ꯑꯣ
ꯌꯦꯡꯕ ꯀꯥꯟꯗ ꯏꯁ ꯒ꯭ꯌꯥꯟ ꯌꯥꯝ ꯇꯥꯕ ꯃꯥꯃꯦ ꯅ ꯃꯣꯏ ꯃꯁꯥꯛꯁꯤꯡꯤꯡꯗꯣ ꯂꯣꯏ ꯊꯣꯛꯂꯛꯄꯒꯤꯀꯣ
ꯑꯥ ꯑꯃ ꯑꯃ ꯌꯦꯡꯅꯦ ꯍꯥꯏꯔꯒ ꯅꯣꯛꯇꯧꯔꫭ
ꯍꯥꯟꯅꯗꯤ ꯑꯍꯥꯟꯕ ꯂꯧꯕ ꯃꯇꯝꯗꯣ
ꯎꯝ
ꯅꯨꯄꯥ ꯃꯆꯥ ꯑꯃꯗꯤ ꯐꯝꯃꯒ ꯎꯝ ꯀꯥꯞꯑꯒ ꯑꯗꯨꯝ ꯂꯩꯌꯦ ꯊꯣꯛꯄꯅꯦ
ꯗꯤ ꯂꯧꯕ꯭ꯔꯥ
ꯂꯣꯏꯅꯗꯤ ꯂꯧꯥꯎꯗꯦꯗ ꯂꯧꯗꯦ
ꯑꯣ
ꯕꯨꯂꯞꯇꯤ ꯂꯥꯎꯗꯦꯕ
ꯑꯣ ꯅꯣꯏ ꯑꯗꯨ ꯑꯣꯐꯂꯥꯏꯟꯁꯦ ꯀꯔꯝ ꯀꯥꯟꯗ ꯍꯧꯒꯗ꯭ꯔꯣ ꯁꯤ ꯊꯥ ꯂꯣꯏꯔꯗꯤ ꯍꯧꯒꯗ꯭ꯔꯣ ꯁꯤ ꯊꯥ ꯃꯅꯨꯡꯗ ꯍꯧꯒꯗ꯭ꯔꯣ
ꯉꯁꯤ ꯊꯥ ꯃꯅꯨꯡꯗꯗꯤ ꯉꯝꯅꯕ ꯇꯧꯒꯦ ꯍꯥꯏꯔꯒꯀꯣ ꯃꯣꯏꯗꯣ ꯀꯩꯅꯣ ꯇꯧꯕ ꯑꯣꯏꯔꯝꯒꯅꯦ ꯑꯃꯨꯛ
ꯑꯩꯗꯤ ꯐꯔꯛ ꯌꯥꯝ ꯇꯥꯔꯦꯅꯦ ꯅꯣꯏꯒꯤ ꯁ꯭ꯀꯨꯜꯒꯤꯁꯤꯅ
ꯎ
ꯑꯩ ꯄ꯭ꯂꯥꯟ ꯑꯝꯇ ꯇꯧꯕ ꯌꯥꯗ꯭ꯔꯔꯤꯅꯦ ꯊꯕꯛ ꯑꯠꯇꯕꯩ ꯌꯥꯗꯔꯤꯗꯤ ꯑꯩꯒꯤꯁꯦ
ꯑꯉꯥꯡꯁꯤꯡꯁꯦ ꯆꯍꯤ ꯃꯥꯡꯒꯅꯤꯍ ꯀꯨꯝꯁꯤꯁꯦ ꯀꯩꯅꯣ ꯇꯧꯕꯤꯗ꯭ꯔꯗꯤ
ꯑꯗꯨ ꯑꯣꯏꯔꯁꯨ ꯀꯨꯝꯁꯤꯗꯤ ꯂꯧ ꯀ꯭ꯂꯥꯁ ꯁ꯭ꯀꯨꯜꯗꯣ ꯀꯥꯞꯕ ꯐꯪꯉꯗꯤ ꯌꯥꯔꯦꯗꯅ
ꯊꯥ ꯑꯃꯅꯤꯈꯛ ꯑꯣꯏꯔꯁꯨ
ꯑꯥꯎ ꯊꯥ ꯑꯃꯅꯤ ꯑꯣꯏꯔꯁꯨ ꯈꯪꯗ꯭ꯔꯁꯨꯀꯣ ꯍꯧꯖꯤꯛ ꯀꯥꯕ ꯍꯧꯔꯗꯤ ꯐꯥꯗꯕ
ꯎꯝ
ꯈꯪꯗꯦ ꯃꯇꯝꯁꯤꯅ